ꯀꯩꯗꯧꯔꯤꯅꯣ
ꯀꯩꯁꯨ ꯇꯧꯗꯦ
ꯀꯗꯥꯏ ꯆꯠꯄꯔꯣ
ꯆꯠꯇꯦ ꯁꯨꯃꯥꯡꯗ ꯂꯩꯌꯦ
ꯆꯠꯄ ꯃꯈꯣꯟ ꯃꯥꯟꯕ
ꯈꯔ ꯆꯠꯊꯣꯛꯄꯒꯤ ꯁꯨꯃꯥꯡꯗ
ꯑꯥ ꯑꯣꯏꯔꯝꯒꯅꯦꯕ
ꯎꯝ ꯁꯨꯃꯥꯡꯗ ꯐꯝꯂꯒ ꯎꯆꯦꯛꯁꯨ ꯃꯌꯥꯝ ꯇꯥꯏ ꯌꯦꯟꯁꯨ ꯂꯥꯛꯑꯦ ꯑꯗꯨ ꯌꯦꯡꯂꯒ ꯂꯩꯕꯅꯤꯗ
ꯑꯣ ꯐꯩꯅꯦ
ꯎꯝ ꯐꯕꯖꯥꯠꯅꯤ ꯁꯨꯃꯥꯏꯅ ꯐꯝꯕꯁꯦ ꯅꯨꯡꯉꯥꯏꯕꯖꯥꯠꯅꯤ ꯍꯤꯍꯤ
ꯍꯦ ꯍꯦ
ꯅꯨꯡꯉꯥꯏꯕꯖꯥꯠꯅꯦ ꯑꯣꯛꯁꯨ ꯌꯦꯡꯕ ꯐꯪ ꯎꯌꯦ ꯎꯕ ꯐꯪꯉꯦ ꯉꯥꯅꯨꯁꯨ ꯎꯕ ꯐꯪꯉꯤ ꯌꯦꯟꯁꯨ ꯎꯕ ꯐꯪꯉꯤ ꯎꯆꯦꯛꯁꯨ ꯎꯕ ꯐꯪꯉꯦ ꯃꯄꯥꯟꯗ ꯐꯝꯕꯁꯦ ꯌꯥꯝ ꯅꯨꯡꯉꯥꯏꯔꯆꯥꯠꯅꯤ
ꯅꯨꯡꯉꯥꯏꯒꯅꯤ ꯑꯗꯨꯕꯨꯗꯤ
ꯅꯨꯡꯉꯥꯏꯌꯦ
ꯅꯨꯡꯉꯥꯏꯒꯅꯤꯌꯦ
ꯅꯣꯡꯁꯨ ꯆꯨꯔꯛꯀꯗ꯭ꯔ ꯍꯥꯏꯔꯒ ꯆꯨꯔꯛꯇꯦ
ꯑꯣ ꯆꯨꯕ ꯆꯨꯕ ꯌꯥꯕ ꯆꯨꯕ
ꯑꯝ ꯅꯪꯒꯤ ꯌꯨꯝꯗꯣ ꯅꯨꯄꯤ ꯌꯥꯝ ꯁꯣꯡꯈ꯭ꯔꯕꯣ
ꯁꯣꯡꯗꯦꯗ
ꯑꯗꯨ ꯑꯣꯏꯔꯗꯤ ꯐꯔꯦ
ꯀꯌꯥꯝ ꯁꯣꯡꯗꯦꯗ
ꯍꯩꯅꯧꯁꯦ ꯃꯌꯥꯝ ꯄꯥꯜꯂꯦ ꯆꯥꯕꯤꯅꯤꯉꯥꯏ ꯃꯤ ꯂꯩꯇꯦ
ꯑꯦꯁ ꯋꯥꯔꯤꯒꯗꯤ ꯀꯥꯞꯄꯤꯍꯦ
ꯆꯥꯕꯤꯅꯤꯡꯉꯥꯏ ꯃꯤ ꯂꯩꯇꯦ ꯆꯥꯕ ꯂꯥꯛꯑꯣ ꯍꯥꯏꯔꯒ ꯁꯨꯛꯂꯥ ꯍꯦꯛ ꯂꯥꯛꯇꯦ
ꯆꯥꯕ ꯂꯥꯛꯑꯣ ꯍꯥꯏꯕꯗꯤ ꯂꯥꯛꯑꯣꯏꯅꯦ ꯁꯣꯏ ꯍꯥꯏꯅ ꯄꯤꯒꯗꯕꯅꯤꯅꯦ
ꯂꯥꯛꯇ꯭ꯔꯗꯤ ꯀꯔꯝꯍꯥꯏꯅ ꯄꯤꯒꯅꯤ
ꯁꯦ ꯆꯥꯔꯣꯁꯦ ꯍꯥꯏꯅ ꯄꯤꯗꯦꯅꯦ
ꯂꯥꯛꯑꯗꯤ ꯄꯤꯕ ꯌꯥꯕ ꯂꯥꯛꯇꯕꯅꯤꯅ ꯄꯤꯅꯤꯡꯂꯁꯨ ꯎꯄꯥꯏ ꯂꯩꯇꯦ
ꯑꯗꯨꯁꯨ ꯋꯥ ꯑꯃꯅꯤ
ꯆꯠꯊꯣꯛꯄꯁꯨ ꯁꯪꯗꯦ ꯑꯗꯨꯅ ꯃꯣꯏꯅ ꯂꯥꯛꯇ꯭ꯔꯗꯤ ꯆꯥꯕ ꯐꯪꯂꯔꯣꯏ ꯃꯈꯣꯡ ꯆꯣꯠꯂꯒ ꯃꯆꯤꯟ ꯆꯣꯠꯏ ꯍꯥꯏꯕꯅꯤ
ꯅꯠꯇ ꯁꯨꯁꯨꯝꯕ
ꯆꯠꯊꯣꯛꯇ꯭ꯔꯗꯤ ꯆꯥꯕ ꯐꯪꯕ ꯋꯥ ꯂꯩꯇꯔꯦ
ꯑꯗꯨꯁꯨ ꯆꯨꯝꯕ
ꯆꯨꯝꯕꯅꯦ ꯆꯨꯝꯗꯕ ꯍꯥꯏꯗꯦ ꯉꯥꯡꯗꯦ
ꯆꯨꯝꯃꯦ ꯆꯨꯝꯃꯦ
ꯇꯨꯝꯕꯅꯦ ꯌꯥꯕꯅꯦ
ꯆꯨꯝꯃꯦ ꯆꯨꯝꯃꯦ
ꯎꯝ
ꯆꯨꯝꯃꯦ ꯆꯨꯝꯃꯦ
ꯇꯨꯔꯦꯟꯗ ꯇꯨꯔꯦꯟꯗ ꯏꯔꯣꯏꯕ ꯆꯠꯁꯤꯔꯣ
ꯇꯂꯜꯗ
ꯇꯜꯜꯂꯤ ꯀꯥꯏꯅ ꯆꯠꯁꯤꯦꯍꯩ
ꯏꯔꯣꯏꯕ ꯍꯩꯇꯕꯅꯤꯅ ꯇꯜꯂꯦ
ꯑꯩꯗꯤ ꯍꯩ꯫
ꯍꯩꯔꯝꯃꯣꯏꯗ ꯅꯪꯁꯨ ꯀꯗꯥꯥꯏꯗꯒꯤ꯫
ꯍꯥꯏꯌꯦꯗ ꯇꯨꯔꯦꯟ ꯃꯅꯥꯛꯇ ꯂꯩꯕꯅꯤꯅ
ꯇꯨꯔꯦꯟ ꯃꯅꯥꯛꯇ ꯂꯩꯕꯅꯤꯅ ꯏꯔꯣꯏꯕꯗꯤ ꯍꯩꯌꯦ꯫
ꯐꯩꯅꯦ ꯐꯩꯅꯦ
ꯎꯝ ꯅꯪꯒꯤ ꯍꯩꯗꯨꯕꯨ ꯃꯨꯜꯂꯕ꯭ꯔꯣ?
ꯃꯨꯟꯗ꯭ꯔꯤꯌꯦ ꯀꯛ ꯀꯛ ꯂꯥꯎꯔꯤꯌꯦ꯫
ꯍꯥꯎꯔꯝꯂꯅꯤ꯫
ꯊꯥꯎꯕ ꯍꯥꯏꯒꯗ꯭ꯔꯥ? ꯀꯔꯤ ꯍꯥꯏꯒꯗꯕꯅꯣ ꯈꯪꯗ꯭ꯔꯦꯗ
ꯀꯌꯥꯝ ꯌꯥꯝ ꯄꯥꯟꯒꯦ꯫
ꯄꯂꯦ ꯌꯥꯝ ꯄ ꯌꯥꯝ ꯄꯥꯟꯕꯗꯤ ꯅꯠꯇꯦ꯫
ꯑꯗꯨ ꯍꯦꯛꯂꯒ ꯎꯝ ꯀꯪꯍꯜꯂꯣ ꯄꯥꯛ ꯈꯔ ꯄꯥ ꯄꯥꯅ ꯁꯣꯏꯔꯒ
ꯀꯔꯤꯒꯤ
ꯊꯥꯅꯤꯡꯕ ꯑꯃ ꯂꯩꯕ
ꯀꯪꯍꯟꯕꯁꯦ ꯅꯨꯡꯁꯥ ꯐꯧꯔ ꯀꯪꯍꯟꯗꯣꯏꯔꯣ?
ꯎꯝ ꯅꯨꯡꯁꯥ ꯐꯥꯎꯔꯣ ꯀꯪꯍꯟꯗꯣꯏꯅꯣꯅꯦ ꯀꯗꯥꯏꯗ ꯀꯪꯍꯟꯒꯅꯤ꯫ ꯅ ꯍꯣꯟꯁꯨ ꯇꯥꯗ꯭ꯔꯦ ꯃꯄꯥꯟ ꯊꯣꯛꯑꯣ ꯅꯪꯒꯤ ꯈꯣꯟꯖꯦꯜ ꯇꯥꯗ꯭ꯔꯩ ꯑꯩꯗꯤ ꯑꯗꯨꯝ ꯉꯥꯡꯂꯒ ꯂꯩꯌꯦ꯫ ꯇꯥꯗ꯭ꯔꯁꯨ ꯑꯗꯨꯝ ꯉꯥꯡꯒꯦ ꯊꯣꯛꯂꯛꯎ꯫ ꯃꯄꯥꯟ ꯊꯣꯛꯑꯣ ꯂꯥꯛꯑꯣ ꯅꯪꯒꯤ ꯈꯣꯟꯖꯦꯜ ꯇꯥꯗ꯭ꯔꯦ꯫ ꯍꯜꯂꯣ ꯎꯝ ꯍꯜꯂꯣ ꯍꯜꯂꯣ ꯃꯄꯥꯟ ꯊꯣꯛꯑꯣ ꯃꯗꯣ ꯈꯔ ꯅꯨꯡꯉꯥꯏꯕ ꯃꯐꯝꯗꯁꯤꯂꯛꯑꯣ ꯇꯥꯗꯤ꯫ ꯎꯝ ꯎ ꯎꯝ ꯅꯨꯡꯁꯥ ꯐꯖꯅ ꯊꯣꯛꯑꯗꯤ ꯀꯪꯍꯜꯂꯣ ꯄꯥꯅ ꯄꯥꯅ ꯁꯣꯏꯔꯒ ꯀꯪꯍꯜꯂꯣ ꯃꯔꯤ ꯃꯉꯥꯗꯪ ꯑꯣꯏꯔꯁꯨ ꯀꯪꯍꯜꯂꯣ ꯌꯥꯝ ꯍꯥꯎꯋꯦꯍ ꯑꯗꯨꯃꯥꯏꯅ ꯀꯪꯍꯟꯕꯗꯣ ꯀꯪꯍꯜꯂꯒ ꯊꯥꯔꯛꯑꯣ ꯆꯥꯕ ꯌꯦꯡꯁꯤ꯫ ꯎꯝ ꯎꯝ ꯑꯩꯒꯤ ꯌꯦꯟꯁꯦ ꯃꯔꯨꯝ ꯀꯣꯛꯀꯦ ꯇꯧꯔꯕꯖꯥꯠꯅꯦ ꯃꯊꯛ ꯀꯥꯔꯒ ꯃꯍꯨꯝ ꯁꯥꯅꯤꯡꯉꯥꯏ ꯇꯧꯔꯦ ꯐꯖꯈ꯭ꯔꯕ ꯌꯦꯟꯗꯨ ꯀꯧꯅꯥ ꯌꯦꯟꯗꯨ ꯎꯝ ꯎꯝ ꯂꯥꯛꯑꯣ ꯂꯥꯛꯑꯣ ꯆꯥꯛ ꯊꯣꯡꯂꯁꯦ ꯆꯥꯛ ꯊꯣꯡꯕ ꯌꯥꯔꯅꯤ ꯆꯥꯛ ꯊꯣꯡꯂꯒ ꯉꯟꯇꯥ ꯆꯥꯊꯣꯛꯁꯦ ꯆꯥꯊꯣꯛꯂꯒꯥ ꯊꯕꯛ ꯈꯔ ꯇꯧꯕ ꯌꯥꯕ ꯈꯔ ꯇꯧꯊꯣꯛꯂꯒ ꯐꯖꯅ ꯄꯣꯊꯥꯁꯦ ꯆꯥꯛ ꯉꯟꯇꯥ ꯊꯣꯡꯗꯣꯛꯑꯣ ꯌꯦꯟꯁꯥꯡ ꯑꯍꯥꯎꯕ ꯊꯣꯡꯅꯤꯉꯥꯏ ꯂꯩꯕ꯭ꯔꯣ ꯑꯍꯥꯎꯕ ꯊꯣꯡꯉꯥꯏ ꯂꯩꯔꯗꯤ ꯑꯍꯥꯎꯕ ꯊꯣꯡꯉꯣ ꯑꯩꯁꯨ ꯆꯥꯕ ꯂꯥꯛꯀꯦ ꯌꯥꯎꯒꯦ ꯌꯦꯟꯁꯥꯡ ꯈꯔ ꯍꯥꯎꯔꯗꯤ ꯌꯥꯎꯒꯦ ꯎꯝ ꯑꯩꯗꯤ ꯍꯋꯥꯏ ꯑꯣꯏꯅ ꯊꯣꯡꯂꯅꯤ ꯍꯋꯥꯏ ꯀꯩꯅꯣ ꯎꯝ ꯀꯤꯠꯅꯤ ꯃꯥꯟꯕ ꯍꯋꯥꯏꯗꫭ ꯌꯥꯝ ꯍꯥꯎꯕꯗꯣ ꯀꯨꯂꯤ ꯍꯋꯥꯏ ꯍꯥꯏꯕ꯭ꯔꯥ ꯑꯗꯨ ꯊꯣꯡꯒꯦ ꯑꯩꯒꯤꯗꯤ ꯑꯗꯨꯅ ꯏꯍꯥꯎ ꯍꯥꯎꯔꯦ ꯏꯅꯥꯎ ꯏꯅꯥꯎꯅꯨꯄꯥꯁꯤꯡꯅ ꯄꯨꯔꯛꯑꯦ ꯉꯁꯥꯏꯗꫭ ꯀꯧꯇꯥ ꯑꯃ ꯑꯅꯤꯒꯨꯝꯕ ꯄꯨꯔꯛꯑꯦ ꯑꯅꯤ ꯁꯨꯔꯣꯏꯗ ꯑꯃꯗ ꯍꯦꯜꯂꯅꯤ ꯌꯥꯝ ꯄꯨꯔꯛꯑꯦ ꯑꯗꯨ ꯊꯣꯡꯒꯦ ꯑꯗꯨ ꯑꯣꯏꯅ ꯆꯥꯔꯒꯦ ꯑꯩꯗꯤ ꯑꯗꯨ ꯆꯥꯔꯒ ꯐꯖꯅ ꯊꯣꯉꯒ ꯍꯥꯎ ꯅ ꯆꯥꯊꯣꯛꯀꯦ ꯍꯥꯎꯅ ꯆꯥꯊꯣꯛꯑꯒ ꯅꯨꯡꯉꯥꯏꯅ ꯄꯣꯊꯒꯦ ꯍꯥꯎꯅ ꯊꯣꯡꯂꯒ ꯍꯥꯎꯅ ꯆꯥꯔꯒ ꯄꯣꯊꯥꯕꯃꯨꯛ ꯅꯨꯡꯉꯥꯏꯕ ꯂꯩ ꯇꯔꯦ ꯏꯟꯁꯥꯡ ꯍꯥꯎꯗ꯭ꯔꯁꯨ ꯍꯥꯎꯅ ꯆꯥꯕ ꯌꯥꯕꯅꯦ ꯍꯥꯎꯋꯦ ꯍꯥꯎꯋꯦ ꯍꯥꯏꯅ ꯆꯥꯔꯗꯤ ꯍꯥꯎꯕꯅꯦ ꯑꯗꯨꯝ ꯌꯥꯝ ꯍꯥꯎꯕ ꯏꯟꯁꯥꯡ ꯑꯣꯏꯔꯁꯨ ꯍꯥꯎꯇꯦ ꯍꯥꯎꯇꯦ ꯍꯥꯏꯔꯗꯤ ꯍꯥꯎꯗꯕꯅꯤ ꯏꯟꯁꯥꯡ ꯅꯥꯄꯤ ꯑꯣꯏꯔꯁꯨ ꯐꯖꯅ ꯊꯣꯡꯉꯒ ꯍꯥꯎꯋꯦ ꯍꯥꯎꯋꯦ ꯍꯥꯎꯋꯦ ꯍꯥꯏꯅ ꯆꯥꯔꯗꯤ ꯌꯥꯝ ꯍꯥꯎꯕꯅꯤ ꯎꯝ ꯆꯥꯕ ꯊꯛꯄ ꯌꯥꯝ ꯅꯨꯡꯉꯥꯏꯔꯦ ꯍꯟꯗꯛꯇꯤ ꯆꯥꯕ ꯊꯛꯄ ꯅꯨꯡꯉꯥꯏꯔꯗꯤ ꯍꯛꯆꯥꯡꯁꯨ ꯅꯨꯡꯉꯥꯏꯔꯦ ꯁꯛꯁꯨ ꯐꯖꯊꯥꯛꯄꯅꯦ ꯌꯥꯝ ꯅꯨꯡꯉꯥꯏꯔꯦ ꯍꯟꯗꯛꯇꯤ ꯆꯥꯕ ꯊꯛꯄ ꯐꯖꯅ ꯌꯥꯕꯅꯤꯅ ꯅꯨꯡꯉꯥꯏꯔꯦ